ꯍꯂꯣ ꯍꯜꯂꯣ ꯍꯜꯂꯣ
ꯋꯥ
ꯅꯨꯡꯉꯥꯏꯔꯤꯌꯦꯦ ꯁꯣꯝꯗꯤ ꯀꯃꯥꯏꯅ ꯇꯧꯕꯤꯔꯤꯒꯦ
ꯅꯨꯡꯉꯥꯏꯖꯔꯤꯌꯦ ꯁꯥꯔ
ꯀꯩ ꯆꯥꯛ ꯆꯥꯔꯕꯣ ꯁꯣꯝꯕꯨ
ꯆꯥꯛ ꯆꯥ ꯇꯣꯛꯑꯦ ꯅꯣꯏ ꯆꯥꯔꯕꯣ
ꯑꯩ ꯊꯣꯡꯕ ꯂꯣꯏꯗꯉꯥꯏ ꯉꯥꯛꯇꯅꯦ ꯆꯥꯔꯅꯤ
ꯀꯩ ꯍꯦꯟꯖꯥꯡ
ꯀꯩꯅꯣ ꯁꯣꯌꯥ ꯆꯪꯁ ꯅ꯭ꯌꯨꯇ꯭ꯔꯦꯂꯥ ꯍꯥꯏꯒꯗ꯭ꯔꯥ ꯎꯝ
ꯎꯝ ꯄ꯭ꯔꯣꯇꯤꯟ ꯔꯤꯆ ꯗꯥꯏꯌꯦꯠ ꯇꯧꯊꯔꯤꯔꯕ
ꯄ꯭ꯔꯣꯇꯤꯟ
ꯌꯥꯝ ꯄ꯭ꯔꯣꯇꯤꯦ ꯍꯥꯏꯕ
ꯁꯨꯄꯔ ꯄ꯭ꯔꯣꯇꯤꯟ ꯌꯦꯁ ꯅꯪꯗꯤ ꯀꯩ ꯆ ꯍꯥꯏꯅꯣ
ꯑꯩꯈꯣꯏꯒꯤ ꯇꯣꯔꯕꯣꯠ ꯇꯣꯔꯕꯣꯠ ꯅꯠꯇꯦ ꯇꯣꯔꯕꯣꯠ ꯅꯠꯇꯦ ꯈꯣꯡꯗ꯭ꯔꯨꯝ
ꯑꯣ
ꯀꯩ
ꯈꯣꯡꯗ꯭ꯔꯨꯝ ꯈꯣꯡꯗ꯭ꯔꯨꯝꯁꯦ ꯏꯪꯂꯤꯁꯇ ꯀꯩ ꯍꯥꯏ
ꯍꯥꯥ
ꯈꯣꯗ꯭ꯔꯨꯝꯁꯦ ꯏꯪꯂꯤꯁꯇ ꯀꯩ ꯍꯥꯏ ꯕꯣꯇꯜ ꯒ꯭ꯔꯥꯎꯗ ꯕꯣꯇꯜ ꯒꯣꯔꯠ ꯑꯣ ꯑꯣꯀꯦ ꯑꯣꯀꯦ ꯌꯥꯏ
ꯑꯣꯖꯥ ꯌꯥꯝ ꯃꯥꯜꯂꯦ ꯏꯁ ꯕꯣꯇꯜ ꯒ꯭ꯔꯥꯎꯗ ꯎꯝ ꯎꯝ ꯎꯝ ꯀꯥ ꯍꯥꯏꯖꯦ
ꯑꯣꯀꯦ ꯑꯣꯀꯦ ꯎꯝ ꯖꯒꯣꯏꯒꯤ ꯑꯣꯖꯥꯅꯦ ꯖꯒꯣꯏꯒꯤ ꯖꯒꯣꯏꯒꯤ ꯑꯣꯖꯥꯅꯦ
ꯖꯒꯣꯏꯒꯤ ꯑꯣꯖꯥꯅꯦ ꯒꯣꯏꯒꯤ ꯑꯣꯖꯥ ꯁꯦ ꯀꯃꯥꯏ ꯀꯃꯥꯏ ꯇꯧꯔꯤꯒꯦ
ꯑꯩꯕꯨꯔꯣ ꯑꯦꯛꯖꯥꯝ ꯐꯦꯜ ꯑꯣꯏꯕꯒꯤ ꯀꯞ ꯄꯨꯔꯤꯅꯦ
ꯌꯥꯔꯦꯉꯣ ꯃꯤ ꯇꯨꯌꯦꯦꯜꯞ ꯄꯔꯁꯦꯟꯇꯦꯖ ꯈꯛꯇꯅꯦ ꯄꯥꯁ ꯇꯧꯔꯤꯗꯣ ꯄꯥꯁ ꯄꯔꯁꯦꯟꯇꯦꯖꯇꯣ
ꯑꯧ ꯆꯨꯝꯃꯦ
ꯍꯦꯟꯃꯟ ꯂꯥꯛꯃꯟꯈꯔꯦ ꯃꯣꯏꯗꯨꯗꯤ
ꯑꯗꯣ ꯑꯩꯈꯣꯏ ꯏꯃꯥ ꯕꯕꯥꯗ ꯍꯥꯏꯕꯤꯌꯣ ꯑꯝꯇ
ꯅꯠꯇꯦ ꯇꯨꯌꯦꯜꯞ ꯄꯥꯁ ꯄꯔꯁꯦꯟꯇꯦꯖꯄꯣ ꯇꯨꯌꯦꯜꯞ ꯄꯔꯁꯦꯟ ꯈꯛꯇꯅꯦ ꯍꯥꯏꯕ ꯍꯦꯟꯃꯟ ꯂꯥꯛꯃꯟꯗ꯭ꯔꯣ
ꯑꯗꯨꯁꯨ ꯑꯗꯨꯁꯨ ꯑꯗꯨꯁꯨ ꯏꯁꯀ꯭ꯔꯤꯅꯤꯡ ꯇꯦꯁꯇ ꯔꯦꯡ ꯔꯦꯡꯁꯨ ꯆꯜꯂꯣꯏꯗꯕ ꯑꯦꯛꯖꯥꯝꯗꯨꯗ
ꯍꯦꯃꯟꯈꯔꯦ ꯍꯥꯏꯕꯅꯤꯗ
ꯃꯤ ꯀꯌꯥꯅꯣ ꯌꯦꯡꯉꯣ ꯐꯦꯜ ꯑꯣꯏꯔꯤꯗꯣ ꯊꯥꯔꯇꯤ ꯋꯥꯟ ꯊꯥꯎꯖꯟꯅꯦ ꯊꯥꯔꯇꯤ ꯋꯥꯟ ꯊꯥꯎꯖꯟ ꯍꯦꯜꯂꯦ ꯌꯦꯡꯉꯣ
ꯌꯥ ꯅꯠꯇꯦ ꯊꯥꯔꯇꯤ ꯋꯥꯟ ꯅꯠꯇꯦ ꯑꯣꯜꯃꯣꯁ ꯊꯥꯔꯇꯤ ꯇꯨ ꯊ꯭ꯔꯤ ꯊꯥꯎꯖꯟꯅꯦ
ꯑꯁ ꯍꯦꯃꯪꯈ꯭ꯔꯦ ꯍꯥꯏꯕꯅꯤꯗ ꯑꯗꯨꯅꯦ
ꯃꯤ ꯂꯤꯁꯤꯡ ꯃꯔꯤ ꯈꯛꯇꯅꯦ ꯄꯥꯁ ꯇꯩꯩꯗꯣ
ꯃꯤ ꯂꯤꯁꯤꯡ ꯑꯗꯨꯅꯦ ꯍꯥꯏꯕ ꯍꯦꯃꯟꯗ꯭ꯔꯣꯗꯨꯗꯤ
ꯑ ꯂꯥꯏꯐ
ꯑꯩ ꯄꯥꯁ ꯄꯥꯔꯁꯦꯟꯇꯦꯖꯇꯣ ꯎꯕꯗ ꯑꯩ ꯄꯦꯜꯂꯦ ꯍꯥꯏꯕ ꯂꯥꯛꯀꯦ ꯂꯥꯛꯀꯦ
ꯒꯤꯐꯁꯌꯨ ꯂꯦꯃꯟꯁ ꯑꯗꯨꯅꯤ
ꯑꯁ
ꯁꯣꯝꯁꯤꯕꯨ ꯍꯧꯖꯤꯛꯀꯥꯟ ꯀꯃꯥꯏꯅ ꯇꯧꯕꯤꯔꯤꯒꯦ ꯑꯉꯥꯡ ꯇꯥꯛꯏꯕ꯭ꯔꯣ
ꯑꯉꯥꯡ ꯇꯥꯛꯄ ꯂꯣꯏꯈ꯭ꯔꯦ ꯑꯩ ꯍꯧꯖꯤ ꯖꯤꯛ ꯌꯨꯝ ꯌꯨꯝ ꯑꯃꯨꯛ ꯍꯜꯂꯦ
ꯑꯆꯥꯆꯥ ꯑꯣꯀꯦ ꯑꯣꯀꯦ
ꯌꯨꯝ ꯍꯜꯂꯛꯑꯒ
ꯀꯩꯗꯧꯔꯤ ꯍꯪꯆꯤꯛ ꯂꯥꯡ ꯍꯥꯡꯆꯤꯛ ꯂꯥꯡꯉꯤꯔꯣ
ꯍꯪ ꯍꯪꯆꯤꯠ ꯂꯥꯡꯉꯦ ꯑꯩ ꯆꯩꯅꯥꯒꯤ ꯀꯨꯀꯤꯡ ꯕꯤꯗꯤꯑꯣꯁ ꯀꯟꯅ ꯌꯦꯡꯉꯤ
ꯑꯩ ꯇꯥꯛꯄꯤꯔ ꯂꯣꯏꯔꯦ ꯀꯩꯅꯣ ꯑꯩ ꯑꯃ ꯂꯩꯁꯤꯗꯤ ꯅꯣꯡꯃ ꯀꯨꯛꯑꯥꯎꯠ ꯑꯃꯗꯤ ꯇꯧꯕꯖ ꯇꯧꯕ ꯌꯥꯕ ꯖꯥꯠꯅꯦ ꯑꯩꯈꯣꯏꯁꯦ
ꯌꯥꯏꯌꯦ ꯇꯧꯁꯦ
ꯎꯝ ꯃꯐꯝꯗꯨꯗꯤ ꯃꯐꯝ ꯃꯐꯝꯗꯨꯗꯤ ꯀꯣꯟꯅ ꯈꯟꯅꯔꯁꯦ
ꯎꯝ
ꯑꯗꯣ ꯑ ꯀꯩꯅꯣꯅꯦ ꯁꯣꯝꯁꯦ ꯍꯧꯖꯤꯛ ꯀꯩ ꯁꯕꯖꯦꯛꯀꯤ ꯑꯣꯖꯥ ꯑꯣꯏꯕꯤꯕꯅꯣ ꯁꯣꯝꯁꯦ
ꯑꯩꯁꯦ ꯏꯁꯥ ꯕꯥꯏꯑꯣꯂꯣꯖꯤ ꯈꯔ ꯇꯥꯛꯆꯩꯌꯦ
ꯑꯣ ꯑꯩꯁꯨ ꯇꯥꯛꯄ ꯌꯥꯒꯗ꯭ꯔꯣ
ꯌꯥꯏꯌꯦ
ꯀꯥꯏꯗ ꯇꯥꯛꯄ ꯌꯥꯒꯦ ꯑꯩꯁꯦ ꯊꯕꯛ ꯀꯟꯅ ꯊꯤꯔꯤ ꯍꯧꯖꯤꯛꯁꯦ ꯑꯁ ꯄꯩꯈꯥ ꯊꯥꯔꯔꯣꯏꯒꯦ ꯈꯟꯕ
ꯀꯩꯅꯣ ꯑꯥ ꯑꯩ ꯁꯨꯃꯥꯏꯅ ꯍꯣꯝ ꯇ꯭ꯌꯨꯇꯔꯒꯤ ꯒ꯭ꯔꯨꯞ ꯑꯃ ꯌꯥꯎꯋꯦꯕꯀꯣ
ꯑꯥ ꯑꯣ ꯌꯥꯏ ꯌꯥꯏ ꯀꯣꯟꯅ ꯇꯧꯔꯁꯦ ꯀꯣꯟꯅ ꯋꯥꯔꯤ ꯁꯥꯟꯅꯁꯦ ꯑꯗꯨꯗꯤ ꯑꯗꯨꯒ ꯏꯁꯩꯒꯗꯤ ꯁꯛꯇ꯭ꯔꯣ ꯁꯣꯝꯁꯤꯕꯨ
ꯏꯁꯩꯃꯛꯇꯤ ꯁꯛꯇ꯭ꯔꯦ ꯏꯁꯩꯁꯦ ꯁꯛꯄꯗꯤ ꯌꯥꯝ ꯄꯥꯝꯃꯦ ꯑꯗꯣ ꯁꯨꯔ ꯇꯥꯗꯕꯅ ꯃꯔꯝ ꯑꯣꯏꯔꯒ ꯃꯌꯥꯝꯒꯤ ꯃꯃꯥꯡꯗꯗꯤ ꯁꯛꯆꯗ꯭ꯔꯦ ꯏꯐꯣꯡ ꯐꯣꯡꯅꯗꯤ
ꯑ
ꯖꯤꯀꯥꯟꯒꯤ ꯃꯥꯅꯤ ꯃꯥꯅꯤ ꯃꯥꯅꯤ
ꯑ ꯅꯤꯈꯥꯏꯃꯤꯟꯅꯈꯤꯁꯦ ꯑꯦ ꯁꯣꯔꯤ ꯅꯣꯈꯥꯏꯃꯤꯟꯅꯈꯤꯁꯦ ꯅꯣꯛ ꯅꯤꯛ ꯅꯤꯛ ꯅꯤꯛ ꯅꯤꯛꯊꯠꯂ ꯂꯣꯏꯔꯦ ꯑꯦ ꯅꯣꯛꯊꯠꯂ ꯂꯣꯏꯔꯦ
ꯍꯦꯛꯇ ꯅꯤꯈꯥꯏꯕꯤꯅꯦꯕ
ꯃꯥꯅꯤ ꯅꯤꯛꯈꯥꯏꯒꯔꯕꯅꯤ
ꯑꯩ ꯑꯥ ꯑꯁ ꯅꯨꯡꯉꯥꯏꯌꯦ ꯅꯣꯏꯒ ꯋꯥꯔꯤ ꯁꯥꯕꯁꯦ
ꯅꯨꯡꯉꯥꯏꯇ꯭ꯔꯣ
ꯅꯨꯡꯉꯥꯏ ꯑꯁꯦꯡꯕ ꯅꯣꯛꯇꯕ ꯀꯨꯏꯔꯦ ꯁꯨꯃꯥꯏꯅ ꯈꯤꯒꯠꯇꯕ ꯀꯨꯏꯔꯦ
ꯑꯁ ꯌꯥꯝ ꯗꯤꯄ꯭ꯔꯦꯁꯟꯅꯤꯀꯣ
ꯕꯥꯛ ꯐꯥꯒꯤ ꯑꯁ ꯏꯆꯝ ꯆꯝꯗ꯭ꯔꯦ ꯋꯥꯔꯤꯁꯦ ꯑꯁ ꯏꯆꯝ ꯆꯝꯗ꯭ꯔꯦ ꯑꯩꯁꯤꯗꯤ ꯋꯥꯔꯤꯁꯦ
ꯋꯥꯎ ꯗꯤꯄ꯭ꯔꯦꯁꯟ ꯁꯣ ꯅꯥꯥꯏꯁ
ꯗꯤꯄ꯭ꯔꯦꯁꯟ ꯆꯠꯇꯕ ꯃꯤ ꯑꯝꯅꯅꯦ ꯍꯥꯏꯔꯛꯏꯁꯦ ꯁꯤꯁꯨ ꯑꯗꯨꯁꯨ
ꯎꯝ ꯑꯩꯅꯦ ꯑꯩ ꯍꯧꯖꯤꯛ ꯊꯥꯒꯦ ꯇꯧꯔꯝꯃꯤꯅꯦ ꯑꯩꯁꯨ ꯆꯠꯂꯦꯅ ꯃꯗꯨꯅ ꯑꯩ ꯊꯕꯛ ꯊꯤꯔꯅꯤ
ꯑꯦꯛꯖꯥꯝꯗꯣ ꯐꯖꯅ ꯊꯥꯒꯣꯑꯣ ꯑꯦꯛꯖꯥꯝꯗꯣ ꯐꯖꯅ ꯑꯝꯇ ꯊꯥꯈꯣ ꯑ ꯑ ꯑꯗꯨꯕꯨꯗꯤ ꯌꯥꯗꯤ ꯌꯥꯏ ꯑꯗꯨꯗꯤ ꯌꯥꯗꯤ ꯌꯥꯏꯌꯦ ꯚꯥꯏ ꯍꯥꯎ
ꯑꯗꯣ ꯂꯥꯏꯁꯦꯟꯁ ꯇꯥꯜꯂꯒ ꯅꯥꯟꯅ ꯇꯧꯒꯦ ꯇꯧꯕꯅꯤꯗ ꯊꯣꯛꯊꯥꯛ ꯅꯠꯇꯕ
ꯌꯥꯏ ꯌꯥꯏ ꯀꯩꯅꯣ ꯑꯩꯈꯣꯏꯒꯤ ꯑꯩ ꯖꯦꯅꯤꯝꯁꯇ ꯊꯕꯛ ꯇꯧꯃꯤꯟꯅꯔꯝꯕ ꯅꯨꯄꯥ ꯑꯃ ꯂꯩꯌꯦꯕ ꯑꯗꯨ ꯑꯗꯨꯗꯨꯣ ꯃꯥꯁꯨ ꯇꯧꯅꯤꯅ ꯍꯥꯏꯕꯅꯦꯕ ꯑꯗꯨꯒꯅꯦ ꯀꯩꯅꯣꯁꯨ ꯑꯩꯈꯣꯏ ꯑꯩꯈꯣꯏ ꯄ꯭ꯔꯣꯖꯦꯛ ꯇꯧꯃꯤꯟꯅꯔꯝꯕꯅꯦꯕꯀꯣ ꯁꯤꯒꯤ
ꯎꯝ ꯍꯜꯂꯣ ꯍꯜꯂꯣ ꯁꯣꯝꯒꯤ ꯈꯣꯟꯖꯦꯜ ꯇꯠꯈ꯭ꯔꯦ ꯍꯜꯂꯣ ꯁꯣꯝꯁꯦ ꯇꯥꯕꯤꯔꯤꯕꯣ ꯍꯂꯣ